ꯍꯜꯂꯣ
ꯑꯧꯇꯏꯌꯦ
ꯀꯔꯤ ꯇꯧꯔꯤꯅꯣ
ꯑꯗꯨꯝ ꯆꯥꯛ ꯆꯥꯔꯒ ꯂꯩꯕꯅꯤ ꯅꯣꯏꯗꯤ
ꯑꯣ ꯑꯩꯁꯨ ꯑꯗꯨꯝ ꯆꯥꯛ ꯆꯥꯔ ꯂꯩꯕꯅꯦ ꯍꯧꯖꯤꯛꯇ ꯐꯥꯔꯃꯨꯂ
ꯑꯣ ꯀꯔꯤ ꯃꯊꯦꯜ ꯆꯥꯕ꯭ꯔꯣ
ꯑꯩꯗꯤ
ꯅꯪ ꯍꯥꯏꯌꯣ ꯍꯨ
ꯍꯥ ꯍꯥ ꯍꯥ ꯍꯥ ꯍꯥ ꯍꯥꯛ ꯑꯩꯗꯤ ꯆꯧꯒꯔꯤ ꯆꯥꯏꯌꯦ ꯉꯁꯤ
ꯑꯣ ꯑꯩꯈꯣꯏꯗꯤ ꯕꯤꯟꯁꯀ ꯑꯂꯨ
ꯑ ꯍꯥꯎꯕꯅꯤꯗ ꯑꯩꯈꯣꯏꯁꯨ ꯁꯧꯒꯔꯤ ꯆꯥꯏꯔ ꯏꯔꯣꯟꯒꯨꯝꯕ ꯈꯔ ꯈꯔ ꯑꯗꯨꯝ ꯂꯩꯌꯦ
ꯑꯣ ꯑꯣ ꯍꯣꯠ
ꯑꯗꯨꯗ
ꯑꯩꯒꯤ
ꯍꯥꯥ
ꯀꯩꯒꯤ
ꯆꯥꯃꯟꯕꯒꯤ
ꯑꯣ
ꯅꯪꯗꯤ ꯀ꯭ꯔꯤ ꯀ꯭ꯔꯤ ꯇꯝꯔꯤꯒꯦ ꯏꯖꯨꯀꯦꯁꯟ ꯂꯥꯏꯟꯒꯤ
ꯍꯥ
ꯅꯪꯗꯤ ꯀ꯭ꯔꯤ ꯀ꯭ꯔꯤ ꯇꯝꯔꯤꯒꯦ
ꯑꯥ ꯑ ꯀꯩꯁꯨ ꯇꯧꯗꯦꯗ ꯑꯩꯈꯣꯏꯗꯤ
ꯀꯣꯂꯦꯖ ꯂꯣꯏꯔꯕꯣ
ꯀꯣꯂꯦꯖ ꯂꯣꯏꯈ꯭ꯔꯦ
ꯑꯣ ꯀ꯭ꯔꯤ ꯀ꯭ꯔꯤ ꯑꯣꯅꯥꯔꯁ ꯂꯩꯔꯕ꯭ꯔꯥ
ꯏꯪꯒ꯭ꯔꯤꯁ
ꯑꯗꯨ ꯂꯦꯛꯆꯔꯔ ꯒꯨꯝꯕ ꯇꯧꯔꯅꯦ
ꯇꯥ ꯅꯠꯇꯦꯗ ꯇꯧꯅꯤꯡꯗꯦ ꯑꯗꯨ ꯈꯣꯏꯗꯤ
ꯌꯥ ꯑꯗꯨꯗꯤ ꯅꯪ ꯀ꯭ꯔꯤ ꯇꯧꯅꯤꯡꯕ꯭ꯔꯥ
ꯑꯥ ꯈꯪꯗꯦ ꯑꯗꯨꯝ ꯂꯩꯔꯝꯒꯅꯤ
ꯁꯤꯌꯥ
ꯂꯤꯔꯤꯛ ꯇꯝꯕ꯭ꯔꯥ ꯈꯪꯗ꯭ꯔꯒ ꯑꯦꯝ ꯑꯦꯟ ꯑꯣꯕꯖꯦꯛ ꯂꯩꯇ꯭ꯔꯒ ꯇꯝꯔꯗꯤ ꯀꯔꯤꯒꯤꯅꯣ
ꯅꯪ ꯎꯝ ꯏꯂꯦꯚꯦꯟ ꯇ꯭ꯋꯦꯜꯚ ꯇꯗꯤ ꯑꯥꯔꯠꯁ ꯂꯧꯕ꯭ꯔꯣ
ꯍꯣꯏ
ꯅꯣꯏꯗꯤ ꯀꯩ ꯂꯧꯕ꯭ꯔꯣ
ꯑꯩꯁꯨ ꯑꯩꯗꯤ ꯁꯥꯏꯟꯁ ꯂꯧꯋꯦ
ꯁꯥꯏꯟꯁ ꯂꯧꯋꯦ
ꯎꯝ
ꯑꯣ
ꯑꯩꯗꯤ ꯗꯤꯁ ꯌꯔꯅ ꯀ꯭ꯂꯥꯁ ꯇ꯭ꯋꯦꯜꯚ ꯂꯣꯏꯕꯅꯦ
ꯑꯣ
ꯑꯉꯥꯡꯅꯦ ꯑꯁꯦꯡꯕꯅꯦ ꯏꯁ ꯂꯩ ꯀꯥꯏꯅ ꯅꯪꯒꯤ ꯑꯦꯛꯁꯄ꯭ꯔꯦꯁꯟꯗꯣ ꯑꯩ ꯎꯋꯦꯀꯣ
ꯑꯥꯢ ꯌꯥꯝ ꯑꯉꯥꯡ ꯑꯣꯏꯔꯤꯅꯦ ꯅꯣꯏꯗꯤ ꯑꯗꯨꯗꯤ ꯍꯥ
ꯑꯉꯥꯡꯅꯦ ꯑꯉꯥꯡꯅꯦ ꯁꯦꯁ ꯅꯪꯒꯤ ꯑꯦꯛꯁꯄ꯭ꯔꯦꯁꯟꯗꯣ ꯑꯩ ꯂꯥꯢꯅ ꯎꯋꯤꯀꯣ
ꯑꯍꯣꯏ
ꯅꯣꯡ ꯆꯨꯕ꯭ꯔꯣ
ꯍꯥ
ꯅꯪ ꯅꯪ ꯇꯥꯕꯔꯣ ꯅꯪ ꯆꯨꯕꯔꯣ
ꯅꯣꯡ ꯆꯨꯗꯦ
ꯅꯨꯡꯁꯥ ꯁꯥꯕ꯭ꯔꯣ ꯑꯗꯨꯗꯤ
ꯆꯞ ꯆꯥꯕꯅꯤ ꯍꯧꯖꯤꯛꯁꯦ
ꯑꯥ ꯉꯁꯤꯗꯤ ꯀꯔꯥꯏ ꯆꯠꯀꯅꯤ
ꯉꯁꯤꯗꯤ ꯇꯨꯝꯐꯝ ꯒꯥꯠ ꯇꯧꯔꯒ ꯂꯩꯒꯅꯤ
ꯑꯣ ꯑꯣꯍ
ꯑꯥ ꯅꯠꯇꯦ
ꯀꯥꯏꯗ
ꯍꯥꯏꯕꯤꯔꯣꯏ
ꯅꯪ ꯈꯨꯟꯗ ꯅꯠꯇ꯭ꯔꯣ ꯂꯩꯕ
ꯍꯥꯥ
ꯅꯪ ꯈꯨꯟꯗ꯭ꯔꯣ ꯂꯦ ꯂꯦꯕ ꯅꯠꯇ꯭ꯔꯣ
ꯅꯠꯇꯦ
ꯑꯣ ꯑꯣ ꯑꯣ ꯑꯩꯗꯤ ꯅꯪ ꯈꯨꯟꯗ ꯂꯩꯕ꯭ꯔꯥ ꯍꯥꯏꯅ ꯈꯟꯕ
ꯎꯝ
ꯅꯪ ꯃꯥꯁꯇꯔꯗꯤ ꯇꯝꯃꯣꯢꯗꯔꯣ ꯃꯁ ꯇꯔꯗꯤ ꯇꯝꯃꯣꯏꯗ꯭ꯔꯣ
ꯒꯅꯤ
ꯇꯝꯃꯔꯣꯢꯌꯦ ꯑꯣ ꯑꯣ ꯑꯣ ꯃꯥꯁꯇꯔ ꯂꯣꯢꯔꯗꯤ ꯑꯣꯖꯥꯁꯨ ꯑꯣꯖꯥ ꯇꯧꯔꯣꯅꯦ
ꯍꯣꯏ ꯅꯪꯒꯤ ꯁ꯭ꯀꯨꯜꯗ ꯂꯥꯛꯔꯒ ꯑꯣꯖꯥ ꯇꯧꯒꯅꯤ ꯑꯩꯗꯤ
ꯀꯣꯠ ꯁꯦꯠꯔꯒꯀꯣ ꯑꯣꯖꯥ ꯇꯧꯕ ꯌꯥꯝꯅ ꯆꯠꯄꯤ ꯇꯧꯔꯦ
ꯍꯨꯝ
ꯅꯪ ꯀꯣꯠ ꯄꯥꯝꯕ꯭ꯔꯣ ꯖꯤꯟꯁ ꯄꯥꯝꯕ꯭ꯔꯣ ꯀꯣꯠ ꯄꯥꯝꯕ꯭ꯔꯣ ꯖꯤꯟꯁ ꯄꯥꯝꯕ꯭ꯔꯣ
ꯑꯥꯍ ꯑꯗꯨꯝ ꯌꯥꯑꯦꯗꯥ ꯑꯅꯤꯃꯛ ꯌꯥꯏꯗꯥ ꯑꯩꯅ ꯍꯥꯏꯕꯗꯤ ꯇꯥꯕ꯭ꯔꯣ ꯍꯥꯏꯔꯒ
ꯀꯩ ꯍꯥꯢꯕ
ꯅꯪꯒꯤ ꯀꯣꯂꯦꯖꯇ ꯂꯥꯛꯔꯒ ꯅꯪꯕꯨ ꯑꯥ ꯅꯪꯒꯤ ꯑꯣꯖꯥ ꯑꯣꯏꯒꯦ ꯑꯗꯨꯒ ꯅꯪꯕꯨ ꯆꯩ ꯆꯥꯒꯅꯤ
ꯑꯥ ꯑꯩ ꯅꯪ ꯃꯥ ꯑꯩꯉꯣꯟꯗ ꯐꯨꯕ ꯉꯝꯃꯣꯏ
ꯉꯝꯒꯅꯤ ꯍꯦ ꯀꯩꯅꯣ ꯉꯝꯗ꯭ꯔꯗꯤ ꯑꯩ ꯑꯣꯖꯥ ꯇꯧꯕ ꯌꯥꯔꯔꯣꯏ
ꯅꯪꯅ ꯏꯪꯂꯤꯁ ꯂꯧꯕ ꯑ ꯑꯥ ꯑꯩ ꯏꯪꯂꯤꯁ ꯂꯧꯕ ꯌꯥꯔꯣꯏ ꯏꯪꯂꯤꯁ ꯑꯣꯟꯅꯔꯁ ꯂꯧꯕ ꯌꯥꯔꯣꯏ
ꯂꯧꯗ꯭ꯔꯁꯨ ꯑꯣꯖꯥ ꯇꯧꯔꯗꯤ ꯁ꯭ꯇꯨꯗꯦꯟꯁ ꯁꯤꯡꯕꯨꯗꯤ ꯆꯩ ꯆꯩꯄꯤꯔꯁꯨ ꯌꯥꯏꯌꯦꯅꯦ ꯀꯥꯏꯗꯦꯅꯦ
ꯃꯔꯝ ꯊꯤꯕꯅꯦꯕ ꯐꯨꯅꯤꯡꯉꯥꯏ
ꯉꯝꯗ꯭ꯔꯦꯗ
ꯑꯁ ꯅꯣꯏꯗꯤ ꯌꯥꯝ ꯑꯉꯥꯟ ꯑꯣꯏꯔꯤꯌꯦ ꯍꯥ
ꯍꯥ ꯑꯉꯥꯡꯅꯦ ꯉꯁꯤ ꯎꯝ ꯉꯁꯤ ꯕꯦꯀꯦꯁꯟ ꯂꯩꯕꯒꯤꯀꯣ ꯑꯗꯨꯝ ꯌꯨꯝꯗ ꯂꯩꯕ
ꯑ
ꯈꯪꯗ꯭ꯔꯅꯦ ꯀ꯭ꯔꯤ ꯂꯧꯔꯗꯤ ꯐꯒꯗꯕ꯭ꯔꯣ ꯀꯣꯂꯦꯖꯗꯣ ꯑꯦꯠꯃꯤꯁꯟꯐꯧ ꯇꯧꯗ꯭ꯔꯤꯅꯦ
ꯐꯖꯅ ꯈꯜꯂꯒ ꯇꯧꯋꯣ ꯅꯠꯇ꯭ꯔꯗꯤ ꯍꯣꯔꯦꯟ ꯁꯣꯏꯔꯗꯤꯀꯣ ꯌꯥꯔꯔꯣꯏ
ꯈꯪꯗ꯭ꯔꯦ ꯑꯁ
ꯃꯤꯅ ꯑꯁꯦꯡꯕ ꯍꯥꯏꯔꯒ ꯀꯔꯤꯅꯣ ꯅꯪꯅ ꯅꯣꯛ ꯅꯣꯐꯦꯛ ꯅꯣꯐꯦꯛ ꯇꯧꯕꯁꯤ
ꯑꯁ ꯑꯁꯦꯕꯅꯦ ꯑꯩꯖꯦ ꯇꯝꯅꯤꯡꯕꯗꯤ ꯂꯩꯌꯦ ꯑꯗꯣ ꯄꯩꯁꯥꯗꯣ ꯂꯩꯇꯕꯥ ꯍꯧꯖꯤꯛ ꯑꯦꯠꯃꯤꯁꯟ ꯑꯦꯠꯃꯤꯁꯟ ꯇꯧꯅꯤꯡꯉꯦ ꯍꯥꯏꯔ ꯇꯧꯔꯒ ꯑꯦꯠꯃꯤꯁꯟ ꯇꯧꯅꯤꯡꯉꯏ ꯂꯥꯛ ꯑꯃ ꯄꯤꯔꯣ ꯍꯥꯏꯔꯗꯤ ꯑꯁ ꯁꯤꯔꯦꯅꯦ
ꯑꯁ ꯑꯗꯨꯗꯤ ꯍꯦꯟꯃꯜꯂꯦ ꯃꯈꯣꯏꯁꯨ
ꯑꯦ ꯏꯁ꯭ꯀꯨꯜ ꯑꯐꯕ ꯁꯤꯡꯗꯤ ꯑꯗꯨꯝ ꯂꯥꯛ ꯑꯃ ꯑꯗꯨꯝ ꯍꯪꯕꯅꯦ
ꯍꯣꯏ ꯑꯗꯨ ꯑꯣꯏꯔꯁꯨ ꯑꯈꯣꯏꯒꯤ ꯁꯥꯏꯠꯇ ꯍꯩꯕꯅꯤ ꯀꯩꯅꯣ
ꯎꯝ ꯑꯈꯣꯏ ꯁꯥꯏꯠꯗ ꯍꯣꯏ
ꯑꯩꯍꯥ
ꯑꯁ ꯃꯅꯤꯄꯨꯔꯁꯨ ꯃꯅꯤꯄꯨꯔꯁꯨ ꯊꯕꯛ ꯐꯪꯅꯤꯡꯉꯥꯏꯁꯦ ꯑꯁ ꯄꯩꯁꯥ ꯍꯪꯕꯁꯦ ꯌꯥꯝꯅ ꯍꯪꯉꯦꯅꯦ
ꯎꯝ
ꯏꯟꯇꯔꯚ꯭ꯌꯨ ꯇꯧꯕ ꯂꯣꯏꯔꯒ ꯂꯥꯛ ꯌꯥꯡꯈꯩ ꯄꯤꯔꯣ ꯑꯧ ꯃꯥꯏ ꯒꯣꯠ ꯁꯤꯔꯦ ꯂꯥꯛ ꯌꯥꯡꯈꯩ ꯐꯥꯎꯗꯤ ꯑꯁ ꯌꯥꯝꯃꯟꯗ꯭ꯔꯣ
ꯌꯥꯝꯃꯟꯂꯦ ꯑꯗꯨꯗꯤ
ꯅꯪ ꯇ꯭ꯔꯦꯟꯅꯤꯡ ꯑꯃꯗꯤ ꯆꯠꯇꯦꯀꯣ ꯑꯣꯖꯥ ꯑꯣ ꯑꯣꯖꯥ ꯇꯧꯅꯤꯡꯉꯥꯏꯁꯦ ꯕꯤ ꯑꯦꯠ ꯒꯤ ꯁꯥꯔꯇꯤꯐꯤꯀꯦꯠ ꯂꯩꯇ꯭ꯔꯗꯤ ꯇꯧꯕ ꯌꯥꯗꯦ ꯍꯥꯏꯕ ꯅꯠꯇ꯭ꯔꯣ
ꯑꯧ
ꯑꯣ ꯑꯗꯨꯑꯣꯏꯗꯤ ꯅꯪ ꯑꯣꯖꯥ ꯇꯧꯅꯤꯡꯉꯗꯤ ꯕꯤ ꯑꯦꯠꯁꯨ ꯇꯝꯒꯗꯕꯅꯤꯅꯦ
ꯍꯣꯏꯅꯦ ꯅꯪꯕꯨ ꯑꯗꯨ ꯑꯣꯏꯔꯁꯨꯀꯣ ꯅꯪꯕꯨ ꯂꯥꯛꯔꯒ ꯆꯩꯕ ꯌꯥꯏꯌꯦ ꯍꯥꯏꯔ ꯌꯥꯏꯌꯦꯁꯨ ꯑꯩꯗꯤ ꯕꯤ ꯑꯦꯠꯁꯨ ꯇꯧꯕ ꯌꯥꯏꯅꯤ
ꯑꯁ ꯑꯁ ꯑꯁ ꯋꯥꯔꯤꯗꯤ ꯑꯩ ꯁ꯭ꯀꯨꯜ ꯇꯝ ꯑꯩ ꯁ꯭ꯀꯨꯜ ꯀꯥꯅꯤꯡꯗ꯭ꯔꯦ ꯑꯗꯨꯗꯤ
ꯑꯥ ꯇꯛꯀ ꯂꯥꯛꯔꯒ ꯆꯩ ꯆꯩꯄꯤ
ꯑꯦꯍ ꯑꯩ ꯆꯩꯕꯨ ꯀꯤꯗꯦ ꯑꯩ ꯆꯩꯕꯨ ꯀꯤꯗꯦ ꯑꯩꯅ ꯀꯤꯕ ꯍꯥꯏꯎꯔꯥ
ꯍꯥ
ꯑꯩꯅ ꯀꯤꯕ ꯍꯥꯏꯎꯔꯥ
ꯑꯥꯎ
ꯑꯩ ꯀꯤꯕ ꯂꯩꯇꯦ
ꯑꯝ
ꯑꯩ ꯀꯅꯥꯕꯨꯁꯨ ꯀꯤꯗꯦ
ꯆꯤꯟ ꯊꯤꯒꯅꯨꯗꯥ
ꯏꯃꯥꯕꯨꯗꯤ ꯀꯤꯌꯦ
ꯑꯣ
ꯏꯃꯥꯕꯨꯗꯤ ꯀꯤ ꯍꯥꯏꯕꯗꯤ ꯑꯁ ꯃꯣꯏꯅ ꯁꯥꯥꯎꯔꯗꯤꯀꯣ ꯑꯁ ꯁꯤꯔꯦ
ꯑꯝ
ꯎꯝ ꯅꯣꯏ ꯆꯤꯟ ꯏꯅꯥꯎ ꯀꯌꯥ ꯂꯩꯕ꯭ꯔꯣ
ꯏꯌꯝꯕ ꯃꯔꯤ ꯂꯩꯌꯦ
ꯅꯨꯄꯥ ꯈꯛꯇ
ꯍꯣꯏ
ꯅꯪꯅ ꯅꯪ ꯅꯨꯄꯤ ꯈꯛꯇꯔꯣ ꯅꯪ ꯈꯛꯇꯔꯣ ꯅꯨꯄꯤ
ꯇꯨꯝꯃꯤ
ꯑꯁ ꯋꯥꯔꯝꯒꯅꯤ ꯑꯗꯨꯗꯤ
ꯍꯣꯏ
ꯊꯣꯡꯕꯥ ꯑꯗꯨꯒꯨꯝꯕ ꯅꯪ ꯈꯛꯇ ꯇꯧꯔꯝꯒꯅꯤꯅꯦ
ꯅꯠꯇꯦꯗꯥ ꯑꯗꯨꯈꯣꯏꯗꯤ ꯋꯥꯗꯦ ꯑꯗꯨ ꯑꯩꯅ ꯑꯥ ꯑꯥ ꯑꯩꯁꯨ ꯑꯩꯒꯤ ꯏꯆꯦ ꯑꯃ ꯄꯥꯝꯃꯦ ꯍꯥꯏꯕꯅꯤꯗꯥ
ꯍꯣꯏꯗꯥ ꯃꯊꯪ ꯃꯊꯪ ꯂꯥꯛꯀꯅꯤ
ꯇ꯭ꯔꯤꯕꯣ
ꯍꯥ
ꯂꯩꯇ꯭ꯔꯤꯕꯣ
ꯂꯩꯇ꯭ꯔꯦ
ꯑꯣ ꯅꯅꯥꯎ ꯅꯨꯄꯥ ꯑꯣꯏꯕꯒꯤꯔꯥ
ꯏꯅꯥꯎ ꯂꯩꯇꯦ
ꯑꯣ ꯃꯥꯅ ꯑꯇꯣꯝꯕꯅꯤꯅꯦ ꯑꯗꯨꯗꯤ
ꯎꯝ
ꯑꯩꯁꯨ ꯑꯩ ꯈꯛꯇꯅꯦ ꯅꯨꯄꯥ
ꯎꯝ
ꯃꯦꯗꯤꯁꯤꯟꯅꯤ ꯑꯗꯨꯒꯤ ꯌꯥꯗ꯭ꯔꯦꯕ
ꯎꯝ
ꯑꯩꯗꯤ ꯏꯅꯥꯎꯅꯨꯄꯤ ꯂꯩꯔꯤꯗ ꯏꯅꯥꯎꯅꯨꯄꯤ ꯑꯅꯤ ꯂꯩꯔꯤꯗ ꯑꯩꯅ ꯃꯌꯥꯏꯗ
ꯉꯥꯏꯔꯝꯒꯅꯤꯗꯥ ꯑꯗꯨꯗꯤ
ꯏꯁ ꯀꯔꯤ ꯄꯦꯔꯦꯁꯅ ꯄꯦꯔꯦꯟꯁꯅ ꯍꯣꯞ ꯇꯧꯕꯁꯦ ꯑꯩꯈꯣꯏꯅ ꯀꯥꯏꯔꯗꯤ ꯂꯣꯏꯔꯦꯅꯦ
ꯑ ꯍꯣꯏ ꯍꯣꯏ ꯆꯨꯝꯃꯤꯅꯦ ꯑꯗꯨꯁꯨ
ꯑꯩ ꯅꯨꯄꯥꯒꯤ ꯄꯨꯟꯁꯤꯁꯦ ꯋꯌꯦ ꯅꯨꯄꯤꯒꯤꯗꯤ ꯑꯗꯨꯝ ꯅꯨꯡꯉꯥꯏꯔꯝꯒꯅꯤꯅꯦ ꯄꯤꯒꯤ ꯄꯨꯟꯁꯤꯗꯤ ꯑꯗꯨꯝ ꯅꯨꯡꯉꯥꯏꯔꯝꯒꯅꯤꯕ
ꯆꯦ ꯀꯗꯥꯩꯗꯒꯤ
ꯏꯁ ꯑꯩꯈꯣꯏꯅ ꯌꯦꯡꯕ ꯀꯥꯟꯗꯗꯤ ꯌꯥꯝ ꯅꯨꯡꯉꯥꯏꯌꯦ
ꯑꯗꯨꯗꯤ ꯅꯈꯣꯏꯗꯤ ꯀꯔꯤ ꯍꯥꯏꯁꯤꯔꯥ ꯋꯥꯕ ꯃꯇꯝ ꯅ ꯅꯕ ꯃꯇꯝꯗ ꯑꯗꯨꯈꯣꯏ ꯎꯗꯕꯒꯤꯅꯤꯅꯦ ꯀꯩꯅꯣ
ꯑꯩꯁ ꯑꯗꯨ ꯈꯛꯇꯅꯦꯗ ꯑꯩ ꯑꯩꯈꯣꯏꯁꯨ ꯈꯪꯉꯤꯗ
ꯀꯔꯤ ꯀꯔꯥ ꯌꯥꯝ ꯅꯨꯄꯤꯁꯤꯡꯒꯤꯗꯤ ꯌꯥꯝ ꯀꯝꯄ꯭ꯂꯤꯀꯦꯇꯦꯠ ꯑꯣꯏꯌꯦ ꯀꯩꯅꯣ
ꯈꯪꯗꯔꯦꯗ ꯑꯩ ꯀꯔꯤ ꯀꯝꯄꯤꯜꯀꯦꯇꯦꯠ ꯑꯣꯏꯌꯦ ꯍꯥꯏꯌꯦ ꯑꯗꯣ ꯃꯄꯥꯟꯅ ꯌꯦꯡꯕ ꯃꯇꯝꯗꯗꯤ ꯑꯁ ꯌꯥꯝ ꯅꯨꯡꯉꯥꯏ ꯍꯥꯏꯅꯦ
ꯍꯣꯏ ꯑꯗꯨꯅꯤ ꯁꯣꯁꯌꯦꯜ ꯃꯦꯗꯤꯌꯥꯒ ꯑꯣꯟꯂꯥꯏꯟꯗꯗꯤ ꯑꯗꯨꯃꯥꯏꯅ ꯇꯧꯕꯅꯤꯅꯦ ꯀꯩꯅꯣ
ꯑꯗꯨꯗꯒꯤꯅꯤ ꯁꯣꯁꯜ ꯃꯦꯗꯤꯌ ꯇꯔꯁ ꯇꯧꯒꯅꯨ ꯍꯥꯏꯕꯗꯨ ꯒꯌꯥꯟ ꯇꯥꯔꯛꯑꯣ
ꯅꯪꯖꯨ ꯅꯪꯖꯨ ꯇꯧꯕ ꯃꯥꯟꯂꯦ
ꯍꯣꯏ ꯇꯧꯕꯅꯤ ꯀꯩꯅꯣ
ꯅꯠꯇ꯭ꯔꯗꯤ ꯅꯪ ꯅꯪ ꯇꯧꯗꯕ꯭ꯔꯣ ꯅꯪꯗꯤ ꯁꯣꯁꯌꯦꯜ ꯃꯦꯗꯤꯌꯥꯗ ꯅꯪ ꯅꯥꯕ ꯂꯣꯏꯅꯃꯛ ꯍꯥꯏꯗꯣꯛꯄ꯭ꯔꯣ
ꯢ ꯍꯥꯢꯗꯣꯛꯇꯦ ꯀꯥꯢꯗꯩꯅꯣꯗ ꯑꯗꯨꯐꯧꯗꯤ ꯑꯩꯗꯤ ꯏꯟꯇ꯭ꯔꯣꯕꯥꯔꯅꯦ ꯑꯗꯨꯒꯨꯝꯕ ꯍꯥꯏꯅꯤꯡꯗꯦ ꯍꯥꯏꯔꯣꯏ
ꯎꯃ